ꯍꯥꯎ
ꯑꯥ ꯇꯥꯕꯔꯣ ꯑ ꯀꯩꯁꯨ ꯇꯧꯗꯦꯗꯥ ꯇꯨꯝꯃꯒꯥ ꯂꯩ
ꯑꯣ ꯅꯨꯡꯉꯥꯏꯕ꯭ꯔꯣ ꯇꯨꯝꯃꯒ ꯂꯩꯕ
ꯈꯪꯗ꯭ꯔꯦꯗ ꯅꯨꯡꯉꯥꯏꯌꯦ ꯑꯗꯨꯝ
ꯐꯩꯌꯦ ꯐꯩꯌꯦ ꯅꯨꯡꯉꯥꯏꯔꯗꯤ
ꯅꯪꯗꯤ
ꯀꯔꯤ ꯍꯥꯏꯕꯥ
ꯅꯪꯗꯤ ꯀꯩꯗꯧꯔꯤꯅꯣꯕ
ꯀꯩꯁꯨ ꯇꯧꯗꯦꯗ ꯑꯗꯨꯝ ꯂꯩꯔꯤꯌꯦ ꯑꯩꯈꯣꯏꯁꯨ ꯆꯥꯛ ꯆꯥꯕ ꯂꯣꯏꯔꯒ
ꯀꯩ ꯏꯟꯁꯥꯡ ꯆꯥꯔꯒꯦ꯫
ꯑꯃ ꯕꯤꯟꯁꯒ ꯑꯂꯨ ꯐ꯭ꯔꯥꯏ ꯔꯥꯏꯁꯒꯥ ꯆꯥꯏꯌꯦ꯫
ꯍꯥꯎꯕꯅꯤꯅꯦ
ꯍꯣꯏ ꯑꯗꯨꯝ ꯍꯥꯎꯋꯦ ꯍꯥꯏꯕ ꯇꯥꯔꯦ꯫
ꯉꯔꯪꯡ ꯕꯣꯜ ꯌꯦꯡꯕ꯭ꯔꯣ꯫
ꯑꯩꯁ ꯌꯦꯡꯗ꯭ꯔꯦꯗ ꯇꯨꯝꯅꯤꯡꯃꯟꯗꯅ ꯇꯨꯝꯊꯣꯛꯈ꯭ꯔꯦ꯫
ꯅꯥꯏꯟ ꯊꯥꯔꯇꯤꯒꯤꯗꯨꯁꯨ ꯌꯦꯡꯗꯕ꯭ꯔꯣ
ꯀꯤꯔꯤ ꯍꯥꯏꯕ
ꯅꯥꯏꯟ ꯊꯥꯔꯇꯤꯒꯤꯗꯨꯁꯨ ꯌꯦꯡꯗꯕ꯭ꯔꯣ ꯍꯥꯏꯕ꯫
ꯍꯣꯏ ꯌꯦꯡꯗꯦ ꯊꯦꯡꯅ ꯆꯠꯂꯕꯅꯤꯅꯥ ꯀꯔꯤ ꯎꯄꯥꯏ
ꯍꯣꯏ ꯐꯂꯦ ꯑꯗꯨꯗꯤ ꯅꯪ ꯔꯣꯅꯦꯜꯗꯣꯔꯣ
ꯅꯪꯗꯤ ꯌꯦꯡꯕ꯭ꯔꯣ
ꯍꯣꯏ ꯑꯩꯗꯤ ꯌꯦꯡꯉꯦ
ꯅꯨꯡꯉꯥꯏꯕ꯭ꯔꯣ
ꯅꯨꯡꯉꯥꯏꯇꯦ
ꯃꯦꯁꯤ ꯒꯤ ꯐꯦꯟꯔꯣ ꯅꯪ
ꯅꯠꯇꯦ ꯔꯣꯅꯥꯜꯗꯣ ꯍꯣꯏ ꯑꯁ! ꯑꯩꯒꯤ ꯑꯅꯤꯃꯛ ꯁꯤꯈ꯭ꯔꯦꯅꯦ ꯉꯔꯥꯡꯁꯨ
ꯀꯅꯥꯔꯣ ꯅꯪ ꯁꯞꯄꯣꯔꯠ ꯇꯧꯕꯗꯤ ꯉꯔꯥꯡ ꯑꯅꯤꯃꯛꯇꯤ
ꯀꯣꯂꯣꯝꯕꯤꯌꯥꯒ ꯏꯖꯤꯞ ꯁꯤꯈ꯭ꯔꯦ꯫
ꯑꯣꯍꯣ ꯎꯄꯥꯏ ꯂꯩꯇ꯭ꯔꯦ꯫
ꯎꯄꯥꯏ ꯂꯧꯇ꯭ꯔꯦ ꯎꯄꯥꯏ ꯂꯩꯇ꯭ꯔꯦ
ꯀ꯭ꯔꯤ ꯀ꯭ꯔꯤ ꯇꯧꯒꯦꯔꯣ ꯉꯁꯤꯗꯤ꯫
ꯍꯧꯒꯠꯂꯒ ꯆꯥꯀ ꯆꯥꯔꯅꯤ
ꯑꯆꯥ ꯐꯩꯌꯦ ꯐꯩꯌꯦ
ꯑꯗꯨꯒ ꯑꯗꯨꯝ ꯂꯩꯔꯅꯤꯗ꯫
ꯎꯝ ꯃꯄꯥꯟ ꯊꯣꯛꯂꯣꯏꯗ꯭ꯔꯣ
ꯍꯣꯏ ꯊꯣꯛꯑꯣꯏ
ꯍꯣꯏ ꯅꯣꯡ ꯆꯨꯕ꯭ꯔꯣ ꯅꯣꯏ
ꯆꯨꯗꯦ ꯅꯣꯢꯗꯤ꯫
ꯆꯨꯕꯅꯦ ꯇꯣꯛꯑꯦ ꯍꯧꯖꯤꯛ ꯇꯣꯛꯄꯗ ꯉꯥꯏꯔꯤ꯫
ꯑꯣ
ꯎ ꯎꯝ ꯎꯨꯝ ꯎꯝ
ꯎꯝ ꯅꯪꯗꯤ ꯀꯥꯏ ꯀꯥꯏ ꯆꯥꯠꯀꯅꯤ ꯉꯁꯤ꯫
ꯀꯔꯤ ꯍꯥꯏꯕ
ꯀꯥꯏ ꯑ ꯀꯥꯏꯗ ꯆꯠꯇꯣꯏꯅꯣꯕ ꯍꯥꯏꯕ ꯉꯁꯤ꯫
ꯀꯥꯏꯁꯨ ꯆꯠꯂꯣꯏꯗ ꯉꯁꯤꯗꯤ ꯑꯗꯨꯝ ꯂꯩꯕ ꯇꯥꯔꯦ ꯌꯨꯝ ꯃꯅꯨꯡꯗ꯫
ꯑꯣ
ꯅꯣꯡꯅꯥꯒ ꯆꯨꯕꯅꯦ ꯊꯣꯛꯅꯤꯡꯗ꯭ꯔꯦ ꯃꯄꯥꯟꯗꯩꯗꯤ꯫
ꯎꯝ
ꯁꯥꯔꯣ ꯁꯥꯕꯅꯦ ꯑꯁꯥ
ꯌꯥꯝ ꯁꯥꯕ꯭ꯔꯣ ꯅꯣꯏꯗꯁꯨ꯫
ꯍꯣꯏ ꯅꯣꯡ ꯆꯨꯔꯁꯨ ꯍꯦꯟꯅ ꯁꯥꯕꯒꯨꯝ ꯇꯧꯋꯦ꯫
ꯑꯣ ꯇꯝꯄꯥꯛꯇ ꯂꯩꯕ꯭ꯔꯣ ꯆꯤꯡꯗ ꯂꯩꯕ꯭ꯔꯣ?
ꯇꯝꯄꯥꯛꯇ ꯂꯩꯌꯦ
ꯑꯣ
ꯅꯪꯗꯤ ꯀꯗꯥꯏ ꯂꯩꯥꯕ꯭ꯔꯣ?
ꯑꯩꯁꯨ ꯇꯝꯄꯥꯛꯇꯅꯤ꯫
ꯑꯣ ꯎꯝ ꯎꯝ
ꯍ
ꯆꯥꯛ ꯆꯥ꯭ꯔꯤꯕ꯭ꯔꯣ ꯅꯪꯗꯤ
ꯆꯥꯗꯔꯤꯌꯦ
ꯏꯁ ꯆꯥꯛ ꯊꯣꯡꯗ꯭ꯔꯤꯕ꯭ꯔꯣ ꯅꯣꯏꯗꯤ
ꯍꯣꯏ ꯑꯩ ꯉꯔꯥꯡ ꯕꯣꯜ ꯌꯦꯦꯡ ꯂꯨꯕꯒꯤꯦ ꯑꯁ ꯋꯥꯃꯟꯗꯅ
ꯑꯣ ꯇꯨꯝꯊꯣꯛꯑꯣ ꯇꯨꯝꯊꯣꯛꯎ ꯇꯨꯝꯊꯣꯛꯀꯗꯧꯕ
ꯎꯝ
ꯑꯣꯏ
ꯀꯩ ꯀꯩ ꯍꯣꯠꯅꯔꯒ ꯂꯩꯔꯤꯒꯦ ꯅꯪꯗꯤ?
ꯀꯥꯔꯁꯨ ꯍꯣꯠꯅꯇꯦꯗ ꯑꯗꯨ ꯎꯝ ꯂꯩꯑꯗ꯫
ꯑꯣ ꯍ ꯋꯥ ꯈ꯭ꯔ ꯉꯥꯡꯉꯣꯗ
ꯑꯦ ꯑꯋꯥ ꯉꯥꯅꯉꯥꯏ ꯊꯣꯛꯣꯛꯇ꯭ꯔꯦ ꯉꯥꯡꯃꯟꯕꯒꯤ
ꯑꯗꯨꯅꯦ ꯑꯍꯥ
ꯍꯣꯏ ꯉꯥꯡꯉꯦ ꯀ꯭ꯔꯤꯁꯨ ꯊꯣꯛꯇ꯭ꯔꯦ ꯅꯪꯅ ꯍꯦꯛꯗꯧ ꯃꯥꯜꯂꯅꯦ ꯈꯔ ꯉꯥꯡꯉꯨꯅꯦ
ꯑꯁ ꯑꯩ ꯍꯧꯖꯤꯛ ꯍꯧꯒꯠꯂꯄꯗ ꯉꯥꯢꯔꯤ ꯑꯁ
ꯑꯗꯨ ꯑꯣꯏꯔꯁꯨ ꯗꯨꯝ ꯈ꯭ꯔ ꯉꯤꯡꯑꯣ ꯍꯦꯟꯅ ꯍꯩꯅꯤꯉꯥꯢ ꯃꯜꯂꯦ ꯅꯪꯅ
ꯍꯕꯨꯗ ꯅꯪꯅ
ꯀꯔꯤ ꯍꯥꯏꯕ
ꯅꯪꯅ ꯍꯜꯂꯝꯒꯅꯤ ꯍꯥꯏꯕ ꯋꯥ ꯉꯥꯡꯕꯗꯣ
ꯀꯗꯥꯥꯏꯗꯒꯤꯅꯣ ꯍꯦꯟꯗꯦ ꯍꯦꯟꯗꯦ ꯉꯥꯡꯉꯣ ꯅꯪꯅ ꯍꯦꯟꯅ ꯍꯦꯅꯤꯡꯉꯥꯏ ꯃꯥꯜꯂꯦ
ꯅꯪꯗꯤ ꯆꯤꯟ ꯌꯥꯝ ꯀꯥꯟꯒꯗꯧ ꯃꯥꯜꯂꯦꯍꯦ
ꯌꯥꯏ ꯌꯥꯏ ꯀꯟꯗꯕꯅꯦꯗ ꯃꯥꯟꯕ ꯋꯥꯅꯤ ꯀꯟꯗꯦ
ꯀꯂꯝꯒꯅꯤ ꯀꯂꯝꯒꯅꯤ
ꯀꯟꯗꯦ ꯀꯟꯗꯦ ꯑꯩ ꯏꯈꯣꯝꯗꯣ ꯇꯥꯕꯅ ꯇꯧꯋꯦꯅꯦ
ꯑ ꯅ ꯊꯟ ꯇ
ꯍꯣꯏ ꯀ
ꯀꯩꯒꯤꯔꯣꯅꯦ
ꯈꯪꯗꯦꯅꯦ
ꯍꯧꯖꯤꯛꯇꯤ
ꯍꯣꯏ ꯌꯥꯔꯒꯩ ꯀ ꯁꯣꯏꯗ
ꯑꯗꯨꯗꯤ ꯌꯥꯔꯦꯀꯣ
ꯍꯣꯏ
ꯀꯅꯥ ꯀꯅꯥ ꯂꯩꯕ꯭ꯔꯣ
ꯍꯥꯥ
ꯀꯅꯥ ꯀꯅꯥ ꯂꯩꯕ꯭ꯔꯣ ꯅꯣꯏ
ꯑꯩꯁꯦ ꯏꯃꯥꯟꯅꯕ ꯒꯥ ꯂꯩꯌꯦ
ꯑꯣ ꯀꯩꯁꯨ ꯇꯧꯗꯕ꯭ꯔꯣ ꯅꯣꯏꯗꯤ ꯀꯗꯥꯏꯁꯨ ꯆꯠꯂꯣꯏꯗ꯭ꯔꯣ
ꯍꯣꯏ ꯍꯣꯔꯦꯟ ꯀꯣꯏꯕ ꯆꯠꯂꯅꯤ
ꯐꯩ ꯐꯩ ꯀꯣꯏꯒꯗꯧꯕꯅꯦ ꯀꯣꯏꯒꯗꯧꯕꯅꯦ ꯎꯝ
ꯅꯪꯁꯨ ꯀꯣꯏꯕ ꯆꯠꯂꯨꯅ
ꯑꯦ ꯀꯣꯏꯅꯤꯡꯉꯥꯏꯒ ꯕꯤꯠ ꯂꯩꯇꯦ
ꯀꯩꯒꯤꯅꯣ ꯇꯟꯕꯤꯒꯤꯔꯣ ꯅꯠꯇ꯭ꯔꯒ ꯋꯥꯕꯤꯒꯤꯔꯣ
ꯇꯟꯕꯒꯤꯅꯦ
ꯀꯂꯗꯨꯅꯗ ꯅꯨꯄꯥ ꯀꯣꯏꯅꯤꯡꯉꯥꯏꯗꯤ ꯇꯥꯜꯂꯝꯃꯣꯏꯗ
ꯇꯟꯗꯦ ꯍꯥꯏꯕ ꯇꯥꯔꯦ ꯑꯗꯨꯗꯤ
ꯂꯨꯄꯥꯒ ꯎꯅꯁꯦ ꯍꯥꯏꯔꯗꯤ ꯆꯠꯅꯤꯡꯕꯅ ꯆꯠꯅꯤꯡꯕꯅ ꯑꯣꯏꯔꯝꯒꯅꯤꯗ
ꯑꯗꯨꯃꯗꯤ ꯇꯧꯗꯦꯗ ꯇꯜꯂꯗꯤ ꯇꯜꯂꯦ ꯑꯃꯔꯛꯇ ꯇꯜꯂꯗꯤ ꯇꯟꯈ꯭ꯔꯦ ꯑꯩꯈꯣꯏꯗꯤ
ꯎ
ꯌꯦꯔꯨ ꯀꯨꯏ ꯊꯦꯡꯅꯒꯅꯤ ꯀꯣꯏꯔꯤꯁꯦ ꯆꯠꯄꯣꯠ ꯆꯥꯄꯠ ꯆꯠꯁꯦꯗꯤ ꯑꯗꯨꯝ ꯆꯠꯂꯦ ꯑꯗꯨꯕꯨꯗꯤ
ꯑꯏꯅꯦ ꯑꯏꯅꯦ ꯅꯣꯏꯗꯤ
ꯍꯣꯏ ꯅꯨꯡꯉꯥꯏ ꯕꯨꯖꯥꯅꯦ
ꯕꯣꯔꯤꯡ ꯆꯨꯋꯦꯅ ꯄꯪꯀꯣꯏ ꯀꯣꯏꯔ ꯂꯩꯅꯤꯡꯉꯥꯏ ꯁꯨꯔꯨꯞꯄ ꯇꯨꯃꯤꯟꯅ ꯇꯨꯝꯃ ꯂꯩꯕꯅꯦ ꯍꯦꯟꯅ ꯅꯨꯡꯉꯥꯏ ꯁꯥꯅ ꯁꯥꯕꯅꯦ
ꯍꯣꯏ
ꯕꯤꯠ ꯂꯩꯏꯇꯦ ꯋꯥꯔꯤ ꯈꯔ ꯁꯥꯔꯒ ꯂꯤꯎꯅꯦ
ꯅꯨꯄꯥꯒ ꯅꯨꯄꯤꯒꯤ ꯃꯔꯝꯗ ꯉꯥꯡꯁꯤꯔꯣ
ꯉꯥꯡꯉꯣ ꯉꯥꯡꯅꯤꯡꯕ ꯉꯥꯡꯉꯣ ꯈꯨꯝꯕ ꯌꯥꯕ ꯂꯩꯗꯤ ꯈꯨꯝꯕꯤꯒꯦ ꯑꯩꯅ
ꯅꯪ ꯅꯨꯄꯥ ꯀꯌꯥ ꯀꯣꯏꯈ꯭ꯔꯒꯤ
ꯀꯔꯤ
ꯅꯪ ꯅꯨꯄꯥ ꯀꯌꯥ ꯀꯣꯏꯈ꯭ꯔꯒꯦ ꯅꯪꯒꯤ ꯑꯦꯛꯁ ꯀꯌꯥꯅꯣ
ꯌꯥꯝꯃꯦ ꯊꯥꯔꯇꯤ ꯑꯃꯨꯛ ꯑꯣꯏꯔꯝꯒꯅꯤ
ꯑꯁ ꯋꯥꯊꯤꯗꯤ ꯁꯦꯡ ꯁꯦꯡꯕꯗꯣ ꯉꯥꯡꯉꯨ ꯑꯩꯗꯤ ꯑꯃ ꯐꯥꯎ ꯀꯣꯏꯕ ꯐꯪꯗꯦ
ꯑꯦ ꯏꯁꯃꯤ ꯆꯤꯟꯗꯤ ꯊꯤꯍꯦ ꯊꯤꯕ ꯍꯤꯍꯌꯦ
ꯐꯥꯒꯤ ꯅꯠꯇꯦꯍꯦ ꯁꯦꯡꯕꯅꯦ
ꯀꯔꯤꯒꯤꯅꯣ ꯍꯟꯅꯨ ꯐꯕꯩꯒꯤꯔꯣ
ꯍꯥꯅꯨꯗꯦ ꯑꯁ ꯑꯩꯗꯤ ꯌꯥꯝ ꯅꯍꯥ ꯑꯣꯏꯔꯤꯗ
ꯑꯗꯨꯗꯤ ꯀꯔꯤꯒꯤ ꯑꯃꯥ ꯈꯛ ꯇꯔꫭ
ꯑꯃꯈꯛꯇꯁꯨ ꯐꯪꯗ꯭ꯔꯤꯅꯦ ꯑꯃꯐꯥꯎ ꯀꯣꯏꯕ ꯐꯪꯗꯦ
ꯑꯦ ꯌꯥꯝ ꯐꯩꯌꯦ ꯍꯥꯌꯦꯡꯋꯥꯏ ꯅꯪꯉꯣꯟꯗꯒꯤ ꯍꯟꯅꯨꯕ ꯑꯃ ꯀꯥꯠ ꯐꯪꯒꯅꯤ ꯌꯦꯡꯉꯣ
ꯑꯩꯉꯣꯟꯗꯒꯤ ꯍꯅꯨꯕꯤ
ꯍꯣꯏ
ꯑꯦ ꯑꯦ ꯍꯅꯨꯕꯤꯗꯤ ꯂꯥꯎꯅꯤꯡꯗꯦ
ꯍꯟꯅꯨꯕꯤ ꯑꯃ ꯀ ꯌꯥꯝ ꯄꯣꯁ ꯆꯥꯕ ꯇꯧꯅꯉꯥꯏ ꯃꯥꯜꯂꯦ ꯅꯪꯒꯤ ꯃꯑꯣꯡꯁꯤꯗꯤ
ꯑꯁ ꯍꯅꯨꯕꯤꯗꯤ ꯂꯧꯔꯣꯏꯍꯦ ꯂꯩꯁꯥꯕꯤ ꯐꯪꯗ꯭ꯔꯗꯤ ꯑꯗꯨꯝ ꯇꯧꯑꯣꯅ
ꯍꯣꯏ ꯀꯔꯤ ꯄꯥꯏ ꯇꯣꯛꯄ ꯇꯥꯕ
ꯈꯟꯗ ꯑꯗꯨꯝ ꯂꯩꯕ ꯇꯥꯕ
ꯐꯪꯅꯤꯗ ꯐꯪꯅꯤꯗ ꯃꯆꯤꯟꯗꯤ ꯊꯤꯔꯕꯝꯅꯤꯗ ꯂꯩꯁꯥꯕꯤ ꯃꯉꯥ ꯅꯪꯁꯨ ꯇꯔꯥꯒꯨꯝꯕꯗꯤ ꯀꯣꯏꯔꯕꯅꯤꯗ
ꯀꯣꯏꯗꯗꯥ
ꯑꯦ ꯃꯅꯨꯡꯗꯤ ꯂꯣꯜꯂꯝꯈꯤꯅꯤꯍꯦ ꯃꯄꯥꯟꯗ ꯍꯩꯗꯣꯛꯇꯕ ꯁꯥꯔꯒ
ꯂꯣꯠꯇꯦ ꯂꯣꯠꯇꯦ ꯑꯩꯗꯤ ꯑꯁꯦꯡ ꯑꯁꯦꯡꯕ ꯉꯥꯛꯇ ꯉꯥꯡꯕꯅꯦ
ꯑꯩꯈꯣꯏꯒꯤꯗꯤ ꯌꯦꯡꯉꯣ ꯊꯥꯔꯇꯤꯅꯦ ꯐꯔꯦꯁꯨ ꯐꯠꯇ꯭ꯔꯁꯨ
ꯊꯔꯇꯤꯗꯤ ꯌꯥꯝꯃꯟꯗ꯭ꯔꯣ
ꯌꯥꯝꯃꯟꯗꯦ ꯏ ꯑꯁꯤꯁꯨ ꯌꯥꯝ ꯂꯦꯁ ꯑꯣꯏꯔꯤꯌꯦ ꯐꯣꯔꯇꯤ ꯐꯤꯐꯇꯤ ꯁꯨꯍꯟꯒꯦ ꯈꯜꯂꯤꯌꯦ ꯑꯩ
ꯄꯨꯔꯒꯤ ꯇꯪꯈꯥꯏꯁꯦ ꯈꯪꯅ ꯈ꯭ꯔꯒꯦ ꯑꯩꯅ
ꯑꯁ ꯑꯗꯨꯗꯤ ꯌꯥꯔꯣꯏꯅꯦ ꯑꯦ ꯂꯩꯁꯥꯕꯤ ꯈꯔꯒꯤꯁꯨ ꯈꯜꯂꯣꯅꯦ
ꯍꯦ ꯌꯥ ꯀꯔꯤ ꯑꯣꯄꯥꯏ ꯎꯄꯥꯏ ꯂꯩꯇꯔꯦ ꯃꯣꯏꯁꯨ ꯃꯣꯏꯒꯤ ꯃꯣꯏꯒꯤ ꯍꯥꯏꯕ ꯇꯥꯔꯦ
ꯐꯤꯐꯇꯤ ꯈꯛꯇ ꯅꯠꯇꯦ ꯈꯔ ꯈꯔ ꯂꯣꯏ ꯐꯤꯐꯇꯤ ꯂꯧꯔꯗꯤ ꯍꯟꯗ꯭ꯔꯦꯠꯄꯨ ꯁꯨꯔꯛꯈꯤꯒꯅꯤ
ꯅꯨꯄꯥ ꯐꯤꯐꯇꯤ ꯀꯣꯏꯔꯗꯤ ꯌꯥꯔ ꯔꫭꯏꯅꯦ ꯕꯦꯝꯃꯥ
ꯄꯪꯉꯥꯡ ꯉꯥꯡꯔꯒ ꯄꯪꯊꯝ ꯊꯝꯅꯉꯥꯏꯅꯤꯅꯦ
ꯑ
ꯅꯨꯃꯤꯠ ꯅꯨꯃꯤꯠꯀꯤꯀꯣ ꯌꯥꯡꯈꯩꯃꯨꯛ ꯊꯝꯔꯒ ꯉꯁꯤ ꯑꯃ ꯉꯥꯡꯕ ꯍꯌꯦꯡ ꯑꯃ
ꯑꯍꯥ ꯑꯍꯥ ꯁ
ꯑꯗꯨꯒ ꯇꯣꯛꯈ꯭ꯔꯦꯁꯦ ꯍꯥꯏꯔꯒ ꯑꯃ ꯊꯝ ꯃꯝꯃ ꯃꯊꯪ ꯃꯊꯪ ꯈꯣꯛꯅꯤꯡꯉꯥꯏ
ꯑꯩꯁ ꯅꯪꯒꯤꯁꯤꯗꯤ
ꯀꯝꯄꯅꯤ ꯑꯣꯟ ꯇꯧꯕ ꯃꯥꯟꯈ꯭ꯔꯅꯤ ꯌꯥꯔꯅꯤ ꯐꯥꯒꯤ ꯇꯧꯕ ꯋꯥꯅꯦ
ꯔꯦꯖꯤꯁꯇꯔ ꯇꯧꯕ ꯃꯥꯟꯈ꯭ꯔꯦ ꯑꯩ
ꯉꯥꯡꯉꯣ ꯉꯥꯡꯉꯣ ꯇꯨꯃꯤꯟ ꯂꯩꯈ꯭ꯔꯒꯅꯨ
ꯇꯨꯃꯤꯟꯅ ꯂꯩꯇꯦꯗꯥ
ꯉꯥꯡꯉꯣ ꯈꯔ ꯅꯣꯛꯑꯣ ꯅꯣꯛꯔꯗꯤ ꯍꯛꯆꯥꯡꯁꯨ ꯅꯨꯡꯉꯥꯏꯕꯅꯦ ꯋꯥꯈꯜꯁꯨ ꯅꯨꯡꯉꯥꯏꯕꯅꯦ
ꯍꯣ ꯅꯨꯡꯉꯥꯏꯕꯅꯦ ꯅꯨꯡꯉꯥꯏꯕꯅꯦ
ꯑꯧ ꯅꯨꯡꯉꯥꯏ ꯅꯨꯡꯉꯥꯏꯞ ꯏꯌꯨ ꯁꯤꯒꯤ ꯈꯣꯟ ꯁꯛꯇꯥꯁꯤꯒ ꯏꯁꯩ ꯁꯛꯔꯗꯤ
ꯗꯨꯝ ꯐꯥꯖꯩꯅ ꯅꯪꯒꯤ ꯈꯣꯟꯖꯦꯜꯗꯤ
ꯍꯅꯣ ꯏꯁꯩ ꯁꯛꯄꯅꯥ ꯏꯌꯨ ꯁꯛꯀꯅꯤ ꯁꯣꯏꯅ
ꯍꯦ ꯑꯦ ꯍꯦ ꯍꯦ
ꯏꯁꯩ ꯁꯛꯄꯒ ꯍꯩꯊꯦ ꯊꯣꯛꯇ꯭ꯔꯦ ꯈꯣꯟꯅꯒ ꯅꯪ ꯑꯣꯏꯅ ꯁꯛꯎꯅꯦ ꯇꯥꯁꯤꯅꯦ
ꯑꯩ ꯁꯛꯄ ꯍꯩꯇꯦ